ꯍꯜꯣ
ꯇꯥꯔꯔꯕꯣ
ꯇꯥꯔꯦ ꯇꯥꯔꯦ
ꯑꯣ ꯐꯔꯦ ꯐꯔꯦ ꯇꯥꯔꯗꯤ ꯑꯗꯨꯗꯤ ꯀꯔꯤ ꯑꯪꯒꯥꯔꯤ ꯍꯧꯖꯤꯛ ꯀꯩꯗꯧ ꯗꯣꯏꯕ ꯀꯩ ꯊꯕꯛ ꯁꯨꯗꯣꯏꯕ
ꯁꯨ ꯇꯧꯔꯣ ꯍꯤꯡꯒꯣꯟꯁꯨꯅꯤ
ꯑꯣ ꯅꯪꯒꯤ ꯐꯗꯤꯒꯣꯝ ꯍꯨꯟꯅꯅꯤ ꯑꯗꯨ ꯍꯨꯟꯗꯣꯏꯔꯣ
ꯍꯣꯏ ꯍꯟ ꯅꯣꯏꯅꯦ
ꯑ
ꯆꯦꯕꯨ ꯃꯥ ꯆꯦ ꯆ ꯆꯦꯕꯨ ꯃꯥꯁꯨꯦ ꯀꯣꯜ ꯇꯣꯛꯁꯜꯂ ꯀꯩꯗꯧꯔꯤꯅꯕꯣ ꯀꯩ ꯍꯥꯏꯅꯤꯡꯉꯤꯅꯣ ꯈꯪꯗꯦ ꯑꯃꯨꯛꯀꯁꯨ ꯃꯥ ꯂꯩꯔ
ꯌꯥꯅꯤꯃ ꯑ ꯑꯣꯍꯣꯔꯂꯨ ꯋꯥꯔꯀꯥꯟꯗ
ꯅꯪ ꯀꯩꯗꯧꯔꯤꯕꯔꯤꯕ
ꯑꯩꯗꯤ ꯅꯣꯏ ꯄꯥꯕꯨꯡꯒꯤ ꯍꯣꯔꯦꯟ ꯂꯨꯍꯣꯡꯕ ꯆꯠꯅꯕ ꯄꯣꯌꯥꯠ ꯏꯁꯇꯤ ꯇꯛꯀꯦꯠ ꯇꯧꯔꯤ
ꯎꯝ ꯇꯣꯡꯕ ꯀꯥꯏꯗꯣꯏꯅꯣꯕ
ꯈꯪꯗꯦ ꯅꯥꯎꯕꯤ ꯂꯨꯍꯣꯡꯕꯗꯤ ꯗꯤ ꯇꯥꯗ꯭ꯔꯕꯣ
ꯇꯥꯏ ꯇꯥꯏ ꯇꯥꯏꯔꯦ
ꯑ ꯅꯪ ꯉꯥꯡꯕꯗꯤ ꯑꯩ ꯇꯥꯏꯌꯦ
ꯇꯥꯔꯦ ꯇꯥꯔꯦ ꯅꯪ ꯉ ꯍꯧꯨꯛꯁꯨ ꯇꯥꯔꯦ
ꯑꯣ ꯂꯨꯍꯣꯡꯕꯗꯤ ꯑꯅꯤ ꯂꯩꯕꯅꯦ ꯑꯗꯣ ꯈꯪꯗꯦ ꯑꯅꯤꯃꯛ ꯆꯠꯇꯣꯏꯔꯥ ꯑꯃꯈꯛ ꯆꯠꯇꯣꯏꯔꯥ
ꯀꯅꯥ ꯀꯅꯥꯅꯣ ꯑꯅꯤꯗꯤ
ꯑꯃꯅ ꯂꯩꯁꯥꯡꯊꯦꯝꯒꯤ ꯑꯃꯅ ꯌꯨꯔꯦꯝꯕꯝꯒꯤ
ꯎꯝ
ꯑꯩꯗꯤ ꯆꯠꯅꯤꯡꯗꯦ ꯇꯜꯂꯦ ꯍꯨꯃꯥꯡ ꯁꯧꯕꯅꯤꯅ ꯀꯦꯕ ꯇꯜꯂꯦ ꯆꯠꯂꯣꯏ
ꯎꯝ ꯤꯔꯦꯝꯕ ꯑꯃꯗꯤꯗꯤ ꯑꯁꯤꯒꯤ ꯑꯩꯈꯣꯏ ꯀꯩꯅꯣꯗꯨꯗ ꯃꯃꯥꯡꯁꯤꯗꯨꯗ
ꯑꯥ ꯃꯃꯥꯡ ꯂꯩꯀꯥꯏꯗ
ꯑ ꯂꯩꯩꯁꯥꯡ ꯊꯦꯡꯃꯤꯅ ꯀꯅꯥ
ꯉꯥꯡꯊꯦꯝꯒꯤ ꯅꯥꯡ ꯍꯋꯥꯏ ꯑꯩꯈꯣꯏꯆꯥꯇꯣꯝꯕꯤ ꯄꯣꯛꯄꯗ ꯑꯩꯈꯣꯏꯗ ꯂꯩꯔꯝꯕ ꯑꯕꯦꯝ ꯆꯥꯏꯗꯣ ꯑꯗꯨ ꯂꯨꯍꯣꯡꯗꯣꯏꯕ
ꯑꯣ ꯑꯅꯤꯃꯛ ꯆꯠꯅꯤ ꯍꯥꯏꯔꯣ ꯑꯝꯇꯪ ꯆ ꯆꯠꯅ ꯍꯥꯏꯔꯕ ꯑꯃꯨꯛꯅ
ꯈꯪꯗꯦꯗ ꯃꯣꯏ ꯅꯍꯥꯟ ꯕꯥꯖꯤ ꯃꯥꯊꯣꯏꯒ ꯃꯣꯏꯅꯤꯅ ꯌꯨꯔꯦꯝꯕꯝꯒꯤꯗꯨ ꯆꯪꯉꯝꯃꯒ ꯄꯩꯁꯥ ꯊꯥꯔꯝꯃꯒ ꯀꯩꯁꯥꯡꯗꯦꯝꯦꯝꯗ ꯑꯃꯨꯛ ꯆꯠꯁꯤꯦꯅ ꯍꯥꯏꯅꯩ ꯍꯥꯏꯕꯅꯤ
ꯑꯣ ꯑꯗꯨꯃꯥꯏꯅ ꯇꯧꯇꯥꯥꯔꯦ ꯑꯗꯨꯗꯤ
ꯎꯝ
ꯑꯗꯨꯗꯤ ꯄꯥꯕꯨꯡ ꯍꯧꯖꯤꯛ ꯌꯨꯝꯗ ꯂꯩꯔꯣ
ꯅꯣꯏ ꯄꯕꯨꯡ ꯌꯨꯝꯗ ꯂꯩꯇꯦ ꯍꯣꯔꯦꯟ ꯂꯨꯍꯣꯡ ꯆꯠꯂꯝꯗꯥꯏꯗ ꯂꯥꯛꯀꯅꯤ
ꯄꯨꯡ ꯀꯌꯥꯋꯥꯏꯗ ꯂꯥꯛꯇꯣꯏꯕ
ꯈꯪꯗꯦꯅꯦ ꯑꯩ ꯈꯟꯕꯗ ꯃꯥꯗꯨꯕꯨ ꯇꯣꯝꯒꯤ ꯁ꯭ꯀꯨꯜꯗꯒ ꯆꯪꯉꯒ ꯉꯥꯏꯔꯛꯈꯤꯗꯣꯏꯖꯥꯠꯂꯥ
ꯑꯗꯨꯗꯤ ꯉꯥꯏꯔꯛꯄ ꯉꯥꯏꯔꯛꯄ ꯌꯥꯔꯣꯏꯌꯦ ꯃꯃꯥꯟꯅꯕꯤ ꯌꯨꯝꯕ ꯆꯠꯄ ꯅꯠꯇ꯭ꯔꯣ ꯂꯟꯆꯦꯟꯕꯤ ꯌꯥꯎꯕꯅꯤꯅ ꯉꯥꯏꯔꯛꯄ ꯌꯥꯔꯣꯏꯕ
ꯃꯃꯥꯟꯅꯕꯤꯒꯁꯨ ꯆꯠꯂꯦ ꯑꯗꯒꯤ ꯃꯣꯏ ꯉꯁꯤ ꯉꯔꯥꯡꯗꯪ ꯆꯠꯄ ꯅꯠꯇꯕ ꯀꯨꯏꯔꯛꯑꯕꯅꯤꯅ ꯍꯩꯔꯅꯤꯗ ꯃꯇꯣꯝ ꯃꯣꯏ ꯈꯛꯇ ꯂꯥꯛꯆꯔꯅꯤ
ꯎꯝ
ꯅꯣꯏ ꯄꯥꯕꯨꯡ ꯀꯩꯅꯣ ꯇꯧꯖꯔꯛꯑꯅꯤ ꯉꯟꯅ ꯍꯥꯏ ꯂꯥꯛꯆꯔꯅꯤ ꯑꯗꯨꯒ ꯂꯨꯍꯣꯡ ꯆꯠꯅꯕ
ꯅ ꯆꯥꯛ ꯊꯣꯡꯉꯕꯣ
ꯑꯩꯗꯤ ꯉꯁꯥꯏ ꯑꯩꯈꯣꯏꯇꯣꯝ ꯁ꯭ꯀꯨꯜ ꯆꯠꯄꯒꯤ ꯆꯥꯛ ꯉꯟꯇꯥ ꯊꯣꯡꯉꯦ ꯑꯗꯨ ꯑꯣꯏꯔꯁꯨ ꯑꯩꯗꯤ ꯀꯩꯅꯣ ꯆꯠ ꯀꯅꯤ ꯑꯩꯗꯤ ꯁꯪꯒꯥꯕꯝꯪ ꯂꯩ ꯁꯪꯒꯥꯕꯝꯗ ꯂꯔꯨꯃꯤ ꯑꯥ ꯆꯨ ꯈꯥꯡꯒꯤ ꯇ ꯒꯤ
ꯍꯤꯟꯖꯥꯡ ꯑꯍꯥꯎꯕ ꯍꯧ ꯆꯥꯔꯨ ꯇꯥꯔꯦ
ꯑꯩꯗꯤ ꯑꯍꯥꯎꯕ ꯆꯥꯗꯣꯏꯅꯤꯅꯦ ꯗꯥꯎ ꯌꯥꯕ ꯍꯥꯏꯁꯦ ꯑꯗꯨꯅꯤꯅꯦ
ꯄꯨꯡ ꯀꯌꯥꯗꯩ ꯆꯠꯇꯣꯏꯕ
ꯄꯨꯡ ꯇꯔꯥ ꯃꯈꯥꯏ ꯈꯔ ꯍꯦꯜꯂꯛꯄ ꯑꯗꯨꯋꯥꯏ ꯆꯠꯂ ꯌꯥꯅꯤ
ꯎꯝ ꯍꯧꯖꯤꯛꯅ ꯀꯩꯗꯧꯔꯝꯃꯤꯅꯦꯕ
ꯍꯧꯖꯤꯛꯁꯦ ꯅꯣꯏ ꯄꯥꯕꯨꯡꯒꯤ ꯍꯣꯔꯦꯟ ꯂꯨꯍꯣꯡ ꯆꯠꯄꯗ ꯁꯦꯠꯅꯕ ꯐꯤꯔꯣꯜ ꯏꯁꯇꯤ ꯇꯛꯊꯣꯛꯑꯅꯤ ꯑꯩꯒꯤ ꯃꯩꯁꯦ ꯇꯝꯕ ꯉꯝꯗꯕꯅꯤꯅ ꯑꯩꯒꯤ ꯇꯧꯐꯝ ꯊꯣꯛꯄꯗ ꯏꯊꯧꯗꯥꯡꯗꯣ ꯃꯩ ꯂꯥꯛꯉꯩ ꯁꯤꯗ ꯇꯧꯊꯣꯛꯍꯧꯔꯅꯤ
ꯎꯝ
ꯑꯗꯨꯒ ꯐꯤꯠꯇ ꯊꯝꯃꯗꯤ ꯍꯣꯔꯦꯟ ꯃꯥꯅꯁꯨ ꯂꯥꯛꯄꯒ ꯍꯔꯥꯎ ꯍꯔꯥꯎ ꯁꯦꯠꯂ ꯆꯠꯆꯔꯅꯤ ꯑꯗꯨꯅꯦ ꯑꯩꯅ ꯍꯧꯖꯤꯛ ꯇꯧꯔꯝꯃꯤꯁꯦ
ꯍꯧꯖꯤꯛꯀꯥꯟ ꯃꯩ ꯌꯥꯝ ꯃꯨꯠꯀꯜꯂꯕꯕ
ꯃꯨꯠꯂꯦ ꯃꯨꯠꯂꯦ ꯑꯌꯨꯛꯇꯁꯨ ꯐꯠ ꯍꯦꯛꯇ ꯃꯨꯊꯠꯈꯤ ꯅꯨꯡꯗꯥꯡꯗꯖꯨ ꯐꯠ ꯃꯨꯊꯠꯂꯤ ꯆꯥꯛ ꯊꯣꯡ ꯍꯧꯔꯛꯑꯒ ꯌꯥꯝ ꯅꯨꯡꯉꯥꯏꯇꯦ ꯃꯩ ꯍꯨꯖꯤꯛ
ꯀꯩꯗꯧꯔꯖꯥꯠꯅꯣ
ꯀꯅꯥ ꯀꯩꯗꯧꯔꯨꯅꯤ ꯀ ꯅꯨꯡꯁꯤ ꯁꯨ ꯁꯤꯠꯇꯦꯨ ꯆꯨꯗꯦ ꯑꯗꯒꯤ ꯊꯥꯏꯅꯒꯤ ꯑꯥ ꯂꯣꯛꯇꯥꯛ ꯀꯪꯉꯦ ꯃꯩ ꯂꯩꯇ꯭ꯔꯦ ꯃꯩ ꯂꯩꯇ꯭ꯔꯦ ꯍꯥꯏꯕꯗꯨꯁꯨ ꯅꯠꯇꯦ ꯂꯣꯛꯇꯥꯛꯁꯨ ꯀꯪꯉꯝꯃꯣꯏ ꯑ ꯃꯩ ꯁꯦꯟꯅꯕ ꯃꯤꯅ ꯑꯗꯨꯅꯤ ꯃꯩꯁ ꯁꯅꯕ ꯃꯤꯅ ꯑꯩ ꯆꯥꯛ ꯏꯁꯤꯡ ꯊꯣꯡꯕꯁꯦ ꯆꯦꯡ ꯆꯪꯅꯕꯅ ꯃꯨꯠꯊꯠ
ꯎꯝ ꯍꯧꯖꯤꯛꯀꯥꯟꯗꯤ ꯂꯣꯛꯇꯥꯛꯇꯣ ꯏꯁꯤꯡ ꯀꯪꯕꯒꯤ ꯆꯦꯟꯊꯒꯗꯕ ꯂꯝꯕꯤꯗꯣ ꯊꯤꯡꯖꯤꯜꯂ ꯊꯝꯈ꯭ꯔꯕꯅꯦꯕ
ꯑꯣ ꯐꯔꯅꯤ ꯑꯗꯨꯗꯤ
ꯑꯗꯨꯗꯨꯅ ꯂꯣꯛꯇꯥꯛ ꯏꯁꯤꯡ ꯀꯪꯗꯗꯅ ꯂꯣꯛꯇꯥꯛ ꯏꯁꯤꯡ ꯀꯪꯗꯗꯅ ꯑꯗꯨꯅ ꯁꯉꯥꯏ ꯃꯨꯠꯊꯔꯛꯑꯦ ꯑꯗꯒꯤꯗꯤ ꯃꯅꯥ ꯃꯁꯤꯡ ꯑꯃ ꯑꯃ ꯑꯗꯨꯗ ꯃꯥꯡꯁꯤꯜꯂꯛꯑꯦ ꯃꯨꯠꯁꯜꯂꯛꯑꯦꯅ ꯍꯥꯏꯅꯔꯤꯗꯣ
ꯑꯣ
ꯍꯥꯏꯗꯤ ꯏꯁꯤꯡꯅꯨꯡꯗꯣ ꯏꯁꯤꯡ ꯏꯁꯤꯡꯗꯣ ꯏꯁꯤꯡꯗꯣ ꯑꯃꯨꯛ ꯀꯪꯕ ꯀꯥꯟꯗ ꯀꯩꯅꯣ ꯇꯧꯋꯦ ꯍꯥꯏꯕꯅꯦꯕ ꯐꯨꯝꯗꯣ ꯃꯈꯥꯗ ꯂꯨꯞꯊꯔꯒ ꯂꯩꯕꯥꯛ ꯃꯈꯥꯗꯒꯤ ꯀꯩꯅꯣ ꯆꯨꯞꯊꯔꯛꯄꯗ ꯆꯨꯞꯈꯠꯂꯛꯑꯦ ꯍꯥꯏꯕꯅꯦꯕ ꯏꯁꯤꯡ ꯀꯪꯕ ꯀꯥꯟꯗ
ꯑ
ꯎꯝ ꯂꯩꯍꯥꯎ ꯀꯩꯀꯥꯁꯨꯈꯠꯂꯛꯑꯦ ꯍꯥꯏꯕꯅꯦꯕ ꯑꯗꯨꯒ ꯏꯁꯤꯡ ꯆꯥꯎꯔꯀꯥꯟꯗ ꯑꯃꯨꯛ ꯆꯥꯎꯈꯠꯂꯛꯄ ꯑꯗꯨꯗ ꯍꯧꯖꯤꯛꯇꯤ ꯏꯁꯤꯡꯗ ꯑꯗꯨꯝ ꯆꯥꯎꯔ ꯂꯩꯔꯦꯗꯅ
ꯑꯣ ꯍꯣꯏꯅꯦ ꯁꯥ ꯎꯆꯦꯛ ꯑꯣꯌꯥꯁꯤꯗꯤ ꯏꯁꯤꯡ ꯂꯩꯔꯗꯤ ꯀꯃꯥꯏꯅ ꯂꯩꯅꯤ
ꯍꯣꯏ ꯏꯁꯤꯡꯅ ꯍꯥꯏꯗꯤ ꯐꯨꯝ ꯃꯊꯛꯇ ꯂꯩꯕꯗ
ꯎ ꯍꯣꯏ ꯃ ꯑꯗꯣ ꯃꯆꯥꯒꯨꯝꯕ ꯑꯣꯏꯔꯗꯤ ꯌꯦꯌꯦ ꯑ ꯎ ꯎꯆꯁꯤ ꯃꯁ ꯆꯥꯒꯨꯝꯕ ꯑꯣꯏꯔꯒꯗꯤ ꯐꯨꯝ ꯃꯇꯣꯟꯗꯕꯨ ꯅꯞ ꯄꯣꯠ ꯇꯧ ꯃꯇꯣꯟꯗ ꯅꯞꯄ ꯌꯥꯕ ꯑꯆꯧꯕ ꯁꯥꯒꯨꯝꯕꯗꯨꯗꯤ ꯑꯗꯨꯒꯨꯝꯕꯗ ꯅꯞꯄꯁꯨ ꯑꯗꯨꯅ ꯃꯣꯏꯗꯗꯤ ꯅꯨꯡꯉꯥꯏꯖꯄꯣꯠꯇꯦꯕ
ꯍꯣꯏ ꯍꯣꯏ ꯃꯔꯨ ꯑꯣꯏꯅ ꯀꯩꯅꯣꯒꯤꯅꯤꯗ ꯍꯥꯏꯗꯤ ꯎꯝ ꯃꯈꯥꯗ ꯂꯨꯞꯊꯔꯨꯗ꯭ꯔꯕꯅꯤꯅ ꯑꯃꯨꯛꯃꯨꯛ ꯂꯨꯞꯈꯠ ꯑꯃꯨꯛꯃꯨꯛ ꯇꯥꯎꯈꯠ ꯇꯧꯕꯗꯣ ꯃꯈꯥ ꯂꯨꯞꯊꯔꯨꯗ꯭ꯔꯕꯅꯤꯅ ꯀꯩꯅꯣꯗꯣ ꯍꯥꯔꯗꯣ ꯐꯪꯗ꯭ꯔꯦ ꯀꯩꯅꯣꯗꯣ ꯂꯩꯕꯥꯛ ꯂꯩꯍꯥꯎꯗꯣ ꯑꯗꯨꯗꯤ ꯍꯧꯗ꯭ꯔꯦꯗꯅ ꯅꯥ ꯄꯄꯤ ꯅꯥꯄꯤꯍꯧꯗ꯭ꯔꯕꯅꯤꯅ ꯆꯥꯅꯤꯡꯉꯥꯏ ꯂꯩꯔꯛꯇꯕꯩ ꯋꯥꯅꯤꯗ
ꯍꯣꯏꯅꯦ ꯃꯥꯅꯤꯅꯦ ꯅꯥꯄꯤꯁꯨ ꯃꯣꯏꯁꯨ ꯑ ꯍꯥꯟꯅꯒꯤ ꯃꯀꯣꯛ ꯃꯔꯨ ꯑꯔꯤꯕ ꯑꯈꯣꯏꯏꯕꯗꯨꯗꯤ ꯆꯥꯕꯗ ꯀꯩꯁꯨ ꯍꯥꯎꯄꯣꯠꯇꯦ ꯑꯍꯥꯎꯕ ꯑꯅꯧꯕ ꯑꯅꯧꯗꯣ ꯆꯥꯖꯅꯤꯡꯉꯤꯅꯤ
ꯎꯝ ꯊꯥꯏ ꯇ ꯀ ꯊ ꯑꯧ ꯊꯥꯏ ꯇꯝꯈꯤꯕ ꯄꯔꯥꯗ ꯌꯥꯎꯈꯤꯕꯒꯤ ꯋꯥꯅꯤ ꯍꯧꯖꯤꯛꯅ ꯀꯃꯥꯏ ꯀꯃꯥꯏꯅ ꯇꯧꯔꯤꯅꯣ ꯈꯪꯗꯦ ꯍꯧꯖꯤꯛꯁꯨ ꯑꯗꯨꯅ ꯑꯗꯨꯝ ꯂꯩꯔꯝꯗ ꯗꯧ ꯃꯥꯂꯜꯂꯤ
ꯑꯅꯧꯕ ꯃꯤꯑꯣꯏꯕꯁꯨ ꯉꯥꯏꯔꯦ ꯑꯍꯥꯎ ꯑꯍꯥꯎꯕ ꯆꯥꯅꯤꯡꯉꯤꯁꯤꯅꯤ ꯆꯞ ꯃꯥꯟꯅꯩ ꯁꯥꯁꯨ ꯑꯍꯥꯎꯕ ꯆꯥꯅꯤꯡꯉꯤ ꯃꯤ ꯑꯩꯈꯣꯏ ꯑꯔꯥꯛ ꯑꯄꯠ ꯑꯔꯥꯛꯇꯤ ꯀꯥꯏ ꯆꯥꯅꯤꯡꯗꯣꯏꯅꯣ
ꯑꯥꯎ ꯎꯝ
ꯑꯑꯣꯟꯕ ꯍꯥꯏꯁꯦ ꯑꯩꯕꯨꯗꯤ ꯎ ꯁꯤꯗꯤ ꯉꯥ ꯊꯣꯡ ꯆꯥꯔꯨꯔꯅꯤ
ꯍ
ꯅꯪꯗꯦꯗ ꯍꯣꯔꯦꯟ ꯍꯥꯎꯔꯝꯃꯣꯏꯗꯣꯔꯤꯕ꯭ꯔꯥ ꯒ꯭ꯌꯥꯟ ꯇꯥꯄ
ꯍꯧꯖꯔꯝꯖꯅꯤ ꯃꯥꯏ ꯉꯥ ꯊꯣꯡꯕꯅꯤꯅ
ꯍꯣꯏ ꯑꯗꯨꯕꯨꯗꯤ ꯃꯊꯦꯜ ꯃꯊꯦꯟ ꯃꯊꯦꯜ ꯈꯔꯗꯤ ꯇꯧꯔꯝꯕꯅꯤꯗꯅ ꯑꯗꯨꯕꯨꯗꯤ ꯉꯥ ꯊꯣꯡ ꯍꯥꯎꯇ꯭ꯔꯁꯨ ꯁꯤꯡꯖꯨꯅꯤ ꯈꯪꯗꯦ ꯃꯣꯔꯣꯃꯦꯦꯠ ꯑ ꯏꯔꯣꯟꯕꯅꯤ ꯈꯪꯗꯦ ꯑꯗꯨꯝ ꯆꯥꯥꯁꯜꯂꯛ ꯌꯥꯔꯦ
ꯍꯣꯏ
ꯑꯗꯨ ꯅꯥꯎꯔꯦꯝꯒꯤ ꯌꯥꯝ ꯂꯥꯞꯇꯦꯗ ꯑꯁꯤꯒꯣꯂꯥꯏꯗꯅꯦ
ꯎꯝ
ꯣꯂꯥꯏꯗ
ꯀꯅꯥ ꯀꯅꯥ ꯆꯠꯇꯣꯏꯕ ꯆꯠꯃꯤꯟꯅꯗꯣꯏꯕ
ꯑ ꯑꯩꯈꯣꯏ ꯁ꯭ꯋꯥꯏ ꯄꯔꯦꯡ ꯂꯣꯏ ꯑꯩ ꯇꯧꯔꯛꯑꯝꯒꯅꯤ ꯑꯗꯒꯤ ꯉꯍꯥꯟ ꯅꯥꯎꯔꯦꯝꯒꯤ ꯎꯝ ꯄꯨꯂꯞ ꯍꯧꯅꯔ ꯆꯠꯂꯅꯤ ꯅꯥꯎꯔꯦꯝꯒꯤ ꯏꯅꯦ ꯑꯃꯅ ꯉꯍꯥꯟ ꯍꯥꯏꯔꯝꯕꯗ ꯀꯥꯏꯗꯅꯣꯅꯦ ꯁꯤꯡꯖꯨꯁꯦ ꯌꯥꯝ ꯍꯥꯎꯋꯦꯍ ꯎꯁꯣꯞ ꯍꯥꯏꯕ꯭ꯔꯥ ꯁꯤꯡꯖꯨꯁꯦ ꯌꯥꯝ ꯍꯥꯎꯅ ꯆꯥꯛꯈꯠꯂꯛ ꯀꯥꯟꯁꯤꯗ ꯍꯦꯛꯇ ꯑꯩꯈꯣꯏꯒꯤ ꯇꯤꯟ ꯑꯁꯪꯕ ꯀꯥꯞꯄ ꯀꯥꯞꯄ ꯑꯣꯜꯂ ꯑꯣꯜꯂ ꯆꯠꯄꯤꯗꯣ ꯁꯤꯡꯖꯨ ꯃꯔꯛ ꯇꯒꯤ ꯑꯃꯦꯛꯇ ꯃꯉꯥ ꯊꯥꯡꯒꯠꯂꯛꯄ ꯄꯅꯤꯦ ꯀꯌꯥꯗ ꯃꯃꯤꯠ ꯃꯅꯥ ꯑꯣꯟꯗ꯭ꯔꯤꯅꯣ ꯍꯥꯏꯕ ꯑꯗꯨꯕꯨ ꯃꯣꯏ ꯃꯌꯥꯝ ꯆꯪꯉ ꯃꯟꯕꯗꯨ ꯀꯃꯥꯏꯅ ꯃꯜꯂꯤꯅꯣꯕ
ꯍ
ꯃꯥꯗꯩꯗꯤ ꯃ ꯃꯗꯨ ꯍꯦ ꯎꯕꯗꯨꯗ ꯁꯨꯃꯥꯏ ꯆꯥꯂꯨꯛ ꯃꯄꯥꯟꯗꯩ ꯁꯤꯡꯖꯨꯗ ꯂꯣꯏ ꯈꯣꯊꯈꯔꯦ ꯑꯩꯌꯦ ꯑꯗꯨꯒꯒ ꯀꯜ ꯑꯃꯔꯣꯝ ꯊꯩꯗꯣꯛꯑ ꯆꯥꯏꯌꯦꯅ ꯉꯥꯏꯍꯥꯟ ꯂꯤꯔꯝꯃꯤꯅꯦ ꯁꯤ ꯋꯦꯇꯤꯡ ꯁꯤꯠꯇ
ꯅꯨꯡꯉꯥꯏꯇꯦ ꯌꯥꯝꯅ
ꯑ ꯀꯃꯥꯏꯅ ꯃꯜꯂꯤꯅꯣꯕꯗꯨꯕꯣ
ꯌꯥꯝꯔ ꯍꯧꯒꯠꯂꯛꯑꯗꯤꯦ ꯑꯗꯨꯃꯥꯏꯅꯗꯤ ꯇꯧꯔꯝꯕꯅꯦ
ꯎꯝ
ꯁꯣꯏꯗꯅ ꯎꯍꯧꯗꯕ ꯖꯥꯠꯅꯦꯅꯦ
ꯎꯁꯣꯞꯀꯨꯝꯕ ꯁꯒꯨꯝꯕ ꯁꯪꯒꯥ ꯈꯣꯠꯀꯕ ꯆꯥꯛꯀꯧ ꯆꯠꯄꯗꯩ ꯑꯩꯗꯤ ꯁꯤꯡꯖꯨꯁꯦ ꯑꯇꯩꯗꯤ ꯌꯥꯝ ꯆꯥꯗꯦꯕ ꯁꯤꯡꯖꯨꯁꯦ ꯑꯍꯥꯟꯕ ꯍꯥꯞꯄꯝꯕꯗꯩ ꯑꯅꯤꯔꯛ ꯀꯨꯝꯕꯒ ꯍꯥꯞꯄꯒ ꯑꯗꯨꯝ ꯆꯥꯕꯅꯦ ꯑꯗꯣ ꯍꯧꯖꯤꯛꯇꯤ ꯆꯍꯤꯁꯦ ꯈꯔ ꯌꯥꯝꯃꯛꯑꯕꯅꯤꯅ ꯅꯨꯡꯉꯥꯏꯔꯛꯇ꯭ꯔꯦꯗ ꯌꯥꯝ ꯆꯥꯁꯟꯕ
ꯍꯥꯎ ꯍꯜꯂꯣꯁꯂ ꯀꯋꯥꯖꯅꯒꯥꯏꯇꯦꯅꯦ
ꯎꯝ ꯅꯣꯏꯅꯒ ꯈꯔ ꯄꯤꯛꯏꯉꯩꯗ ꯅꯣꯏꯅꯒ ꯑꯩꯉꯣꯟꯗꯒ ꯆꯤꯡꯉꯤꯉꯩꯗꯗꯤ ꯏꯁ ꯑꯩꯅ ꯎꯁꯣꯞꯀ ꯆꯠꯄꯁꯤꯗꯤ ꯆꯥꯛ ꯍꯥꯟꯕꯗ ꯍꯥꯞꯄꯝꯃꯤꯗꯨꯏ ꯃꯊꯛꯇ ꯑꯅꯤꯔ ꯑꯃꯨꯛꯀ ꯍꯥꯞꯄꯒꯅꯤ ꯆꯥꯔ ꯆꯥꯔ ꯂꯥꯛꯏꯁꯦ
ꯍ
ꯇꯤ ꯑꯩ ꯆꯠꯇꯣꯏꯖꯦ ꯑꯍꯥꯟꯕꯩ ꯍꯥꯄꯝꯕꯗꯣ ꯑꯗꯨ ꯂꯣꯏ ꯑꯥ ꯂꯣꯏꯔꯝꯃꯣꯏꯗꯣꯏꯅꯤ ꯑꯗꯨꯝ ꯑꯗꯨꯃ ꯍꯥ ꯂꯛꯀꯥꯗꯣꯏꯅꯤ ꯈꯔ ꯆꯔꯒ ꯑꯗꯨꯅꯤ ꯄꯥꯡꯒꯜꯅ ꯀꯜꯂꯤꯉꯩꯗꯗꯤ ꯀꯔꯤ ꯑꯃꯝꯇ ꯑꯀꯤꯕ ꯂꯩꯔꯝꯗꯦ ꯂꯣꯏ ꯉꯝꯅꯦꯅ ꯈꯜꯂꯝꯃꯦ ꯍꯧꯖꯤꯛꯇꯤ ꯆꯍꯤ ꯌꯥꯝꯖꯜꯂꯛꯑꯅꯤꯅ ꯇꯜꯂꯛꯑꯦꯗ ꯂꯣꯏꯅꯃꯛ ꯊꯕꯛꯁꯦ ꯑꯃꯁꯨ ꯑꯃꯁꯨ
ꯈꯪꯗꯦ
ꯎꯝ ꯑꯍꯜ ꯑꯣꯏꯔꯗꯤ ꯂꯣꯏ ꯇꯟꯁꯤꯜꯂꯛꯄꯖꯥꯠꯅꯤꯗ
ꯎꯥ
ꯑꯣ ꯅꯪꯗꯤ ꯄꯨꯡ ꯀꯌꯥꯋꯥꯏꯗ ꯆꯥꯛ ꯆꯥꯒꯦꯕ ꯇꯥꯗꯨꯔꯄꯣ ꯈꯔ ꯀꯩꯅꯣ ꯋꯦꯕ ꯆꯠꯄ꯭ꯔꯣ
ꯑ ꯀꯩꯅꯣ ꯑꯩꯗꯤ ꯇꯥꯔꯦ ꯍꯧꯖꯤꯛꯇꯤ
ꯑꯣ ꯑꯗꯨꯅꯦ ꯑꯩꯅ ꯅꯪꯉꯣꯟꯗ ꯇꯥꯗ꯭ꯔꯕꯣ ꯍꯥꯏ ꯀꯥꯟꯗ ꯅꯪꯅ ꯀꯩꯅꯣꯝ ꯍꯥꯏꯔꯛꯄꯗ ꯇꯦꯡ ꯂꯥꯎꯈꯤꯕ
ꯑꯧ ꯍꯣꯏ ꯍꯣꯏ ꯊꯝꯃꯒꯦ ꯑꯗꯨꯗꯤ
ꯊꯝ ꯌꯥꯔꯕꯣ
ꯌꯥꯔꯦ ꯌꯥꯔꯦ
ꯑꯦ ꯅꯪ ꯌꯥꯔꯀꯥꯟ ꯃꯇꯣ ꯃꯨꯠꯆꯩꯌꯦꯗꯏꯅꯦ
ꯑꯣ ꯌꯥꯔꯗꯤ ꯊꯃꯣ ꯊꯝꯃꯣ ꯃꯇꯣꯝꯗ ꯍꯣꯏ ꯃꯇꯣꯝꯇ ꯀꯩꯅꯣ ꯇꯧꯗꯧꯅꯦꯗꯥꯏꯅꯦ
ꯎꯝ